ꯍꯜꯂꯣ, ꯇꯥꯕ꯭ꯔꯣ?
ꯍꯜꯂꯣ ꯑꯥ
ꯑꯣꯝ ꯇꯧꯒꯜꯂꯕ꯭ꯔꯣ
ꯇꯥꯕ꯭ꯔꯣ
ꯍꯣꯏ ꯇꯥꯏꯌꯦ ꯇꯥꯏꯌꯦ ꯇꯥꯗꯕ꯭ꯔꯣ ꯑꯩ ꯐꯣꯟ
ꯑꯁ ꯅꯪꯒꯤ ꯈꯣꯟꯗꯣ ꯌꯥꯝ ꯇꯞꯄꯦꯍꯦ ꯋꯥ ꯈꯔ ꯀꯟꯅ ꯉꯥꯡ
ꯍꯧꯖꯤꯛꯇꯤ ꯍꯧꯖꯤꯛꯇꯤ ꯇꯥꯕ꯭ꯔꯣ
ꯇꯥꯗꯤ ꯇꯥꯏꯌꯦꯕꯀꯣ ꯇꯥꯏꯌꯦ ꯑꯣ
ꯐꯖꯅ ꯇꯥꯕ꯭ꯔꯥ ꯍꯧꯖꯤꯛꯗꯤ
ꯑꯥꯎ ꯁꯤꯡ
ꯑꯣ ꯆꯥꯛ ꯆꯥꯔꯕ꯭ꯔꯣ
ꯆꯥꯔꯦ ꯅꯪꯁꯦ ꯍꯧꯖꯤꯛꯇ ꯍꯧꯒꯠꯄ ꯃꯥꯜꯂꯦꯍꯦ
ꯍꯧꯖꯤꯛ ꯈꯛꯇ ꯅꯠꯇꯦ ꯑꯩꯗꯤ ꯍꯧꯒꯠꯇ꯭ꯔꯤ
ꯇꯨꯝꯅꯤꯡꯕ ꯃꯥꯜꯂꯦ ꯅꯪꯒꯤ ꯅꯈꯣꯟꯗꯣ
ꯍꯣꯏ ꯍꯧꯖꯤꯛꯐꯥꯎ ꯇꯨꯝꯕꯅꯦ ꯍꯧꯒꯠꯇ꯭ꯔꯤꯗ ꯑꯩꯗꯤ
ꯎꯁ ꯊꯦꯡꯉꯦꯍꯦ ꯀꯩꯒꯤꯅꯣ
ꯉꯔꯥꯡ ꯕꯣꯜ ꯌꯦꯡꯕꯒꯅꯤꯅꯦ
ꯑꯣ ꯆꯥꯛꯁꯨ ꯆꯥꯗ꯭ꯔꯤ
ꯍꯣꯏ ꯍꯣꯏꯑ ꯈꯗꯥꯁꯤꯗꯒꯤ ꯇꯨꯝꯂꯒ ꯀꯃꯥꯏꯅ ꯆꯥꯛ ꯆꯥꯒꯅꯤꯗ
ꯑꯗꯨꯃꯥꯏꯅ ꯇꯨꯝꯕ ꯉꯝꯕ꯭ꯔꯣꯅꯦ ꯍꯧꯖꯤꯛ ꯐꯥꯎꯕ ꯃꯤꯠ ꯎꯏꯁꯤꯜꯂꯒꯠ ꯇꯨꯝꯕ꯭ꯔꯣ ꯅꯠꯇ꯭ꯔꯒ ꯑꯗꯨꯝ ꯐꯣꯟ ꯌꯦꯡꯉꯒ ꯂꯩꯕꯒꯤꯔꯣ
ꯅꯠꯇꯦꯗꯥ ꯑꯩꯥꯏꯐꯥꯎ ꯌꯦꯡꯕꯒꯤꯅꯤ
ꯑꯣ ꯄꯨꯡ ꯀꯌꯥꯐꯥꯎ ꯌꯦꯡꯒꯦ
ꯑꯅꯤ ꯁ꯭ꯋꯥꯏꯗ ꯑꯣꯏꯕꯅꯦ ꯑꯗꯣ ꯌꯨꯝ ꯌꯥꯎꯅꯉꯥꯏꯒꯤ ꯑꯍꯨꯝ ꯃꯈꯥꯏ ꯑꯍꯨꯝ ꯁ꯭ꯋꯥꯏꯗꯒ ꯌꯥꯎꯔꯦꯔꯤꯕ
ꯎꯏꯁ ꯅꯪ ꯕꯣꯜ ꯌꯦꯡꯐꯝꯁꯦ ꯄꯨꯡꯈꯥꯏꯃꯨꯛ ꯆꯠꯄ꯭ꯔꯣ
ꯍꯣꯏ ꯄꯨꯡ ꯃꯈ ꯃꯈꯔ ꯍꯦꯜꯂꯦꯗ
ꯑꯦ ꯀꯩꯒꯤ
ꯌꯥꯝ ꯂꯥꯞꯄ ꯑꯩ ꯍꯣꯡꯅ ꯆꯠꯄꯒꯤ ꯒꯥꯔꯤ ꯆꯠꯇꯦꯕ
ꯑꯁ ꯀꯔꯤꯅꯣ ꯀꯗꯥꯏꯗ ꯌꯦꯡꯕ꯭ꯔꯣ ꯅꯪ
ꯕꯏ ꯌꯤꯔꯨꯝꯗꯤ ꯀꯩꯗꯤ
ꯅꯣꯏ ꯌꯨꯝ
ꯄꯨꯟꯅ ꯌꯦꯡꯕꯅꯤ ꯌꯨꯠꯁ ꯌꯨꯠꯁꯤꯡ ꯄꯨꯟꯅ ꯌꯦꯡꯕꯅꯤ
ꯑꯣ ꯑꯁ ꯂꯣꯏꯅ ꯍꯧꯅꯔꯒ ꯌꯦꯡꯃꯤꯅꯕ
ꯍꯣꯏ ꯍꯣꯏ
ꯌꯥꯝ ꯅꯨꯡꯉꯥꯏꯅꯦ ꯃꯤ ꯀꯌꯥꯃꯨꯛ ꯌꯦꯡꯒꯦ
ꯃꯤ ꯐꯣꯔꯇꯤ ꯊꯔꯇꯤꯕ ꯂꯩꯅ ꯃ
ꯑꯁ ꯌꯥꯝ ꯅꯨꯡꯉꯥꯏꯌꯦꯅꯦ ꯑꯗꯨꯗꯤ ꯅꯣꯏꯗꯤ
ꯍꯣꯏ ꯅꯨꯡꯉꯥꯏꯌꯦ ꯐꯖꯅ ꯌꯦꯡꯍꯧꯔꯦ ꯑꯗꯨꯒ ꯑꯩꯒꯤ ꯇꯤꯝ ꯄꯣꯔꯦ ꯅꯨꯡꯉꯥꯏꯇꯦ
ꯑꯗꯨꯒꯤ ꯐꯖꯅ ꯇꯨꯝꯃꯦꯅ
ꯍꯣꯏ ꯍꯧꯖꯤꯛꯐꯥꯎ ꯑꯩ ꯅꯨꯡꯉꯥꯏꯇꯕꯒꯤ ꯗꯨꯝ ꯋꯥꯈꯜꯗ
ꯄ꯭ꯔꯇꯤꯒ ꯇꯧꯗ꯭ꯔꯣ
ꯑꯂꯥꯏꯕꯤꯒꯤ ꯄꯥꯔꯇꯤꯅꯦ
ꯕꯣꯜ ꯌꯦꯡꯃꯤꯟ ꯌꯦꯡꯃꯤꯟꯅꯔꯗꯤ ꯄꯥꯔꯇꯤ ꯁꯨ ꯇꯧꯒꯗꯕꯅꯤꯅꯦ ꯇꯧꯗ꯭ꯔꯣꯅꯦ ꯇꯧꯔꯝꯒꯅꯤ
ꯃꯤ ꯑꯃ ꯃꯥꯟꯕꯒꯤ ꯌꯥꯗꯦ
ꯑꯁ ꯃꯤ ꯌꯥꯝꯕꯗꯨꯅꯦ ꯄꯥꯔꯇꯤ ꯇꯧꯕ ꯅꯨꯡꯉꯥꯏꯕꯗꯣ
ꯑꯁ ꯌꯨꯝ ꯍꯟꯂꯗꯤ ꯔꯤꯆꯥꯔꯁ ꯇꯧꯕꯗꯨ ꯅꯨꯡꯉꯥꯏꯇꯦꯗ ꯅꯨꯡꯉꯥꯏꯇꯕꯅꯤ꯫
ꯑꯣ ꯂꯩꯁꯥꯕꯤꯁꯨ ꯌꯥꯎꯕ꯭ꯔꯣ
ꯍꯣꯏ ꯁꯔꯕꯤꯁꯨ ꯂꯥꯛꯑꯦ
ꯌꯥꯝ ꯅꯨꯡꯉꯥꯏꯔꯝꯒꯅꯤꯅꯦ ꯗꯨꯗꯤ ꯄ꯭ꯔꯣꯖꯦꯛꯇꯔꯗ ꯌꯦꯡꯕ꯭ꯔꯣ ꯇꯤꯚꯤꯗ ꯌꯦꯡꯕ꯭ꯔꯣ
ꯇꯤꯚꯤꯗ ꯌꯦꯡꯕꯅꯦ ꯇꯤꯚꯤ ꯆꯥꯎꯕꯗ
ꯑꯣ ꯑꯁ ꯌꯨꯝꯗꯨꯗꯤ ꯅꯨꯡꯉꯥꯏꯔꯝꯃꯅꯤ ꯕꯣꯜ ꯌꯦꯡꯗꯦꯗ
ꯑꯁ ꯅꯨꯡꯉꯥꯏꯇꯕꯅꯦ ꯉꯁꯤꯁꯦ
ꯉꯁꯤꯁꯨ ꯂꯩꯕ꯭ꯔꯣ ꯑꯃꯨꯛꯀ
ꯍꯥꯥ
ꯉꯁꯤꯁꯨ ꯂꯩꯕ꯭ꯔꯣ ꯕꯣꯜ
ꯍꯣꯏ ꯉꯁꯤꯗꯤ ꯃꯦꯁꯤꯒꯤ ꯂꯩꯅ
ꯑꯣ ꯉꯔꯥꯡ ꯁꯥꯟꯅꯕꯗꯣ ꯃꯤꯁꯤ ꯅꯠꯇꯦ
ꯎꯝ ꯉꯔꯥꯡꯥ ꯁꯅꯕꯗꯤ ꯚꯞꯄꯤ ꯀꯌꯥꯃꯁ ꯅꯥꯔꯦ
ꯑꯣ ꯑꯩꯗꯤ ꯃꯦꯁꯤ ꯂꯩꯍꯧ ꯐ꯭ꯔꯕ꯭ꯔꯥ ꯈꯟꯕꯅꯤꯅꯦ
ꯉꯁꯤ ꯂꯩꯥꯏꯍꯥꯎꯒꯅꯤ
ꯅꯪꯗꯤ ꯃꯦꯁꯤ ꯅꯠꯇ꯭ꯔꯣ
ꯀꯥꯏꯗꯒꯤ ꯃꯦꯁꯤꯅꯣꯍꯦ
ꯅꯨꯡꯊꯤꯟꯗꯤ ꯀꯔꯤ ꯊꯕꯛ ꯆꯠꯂꯔꯣꯏ ꯊꯕꯛ ꯁꯨꯔꯔꯣꯏ
ꯅꯨꯡꯊꯤꯟ ꯁꯥꯅꯕ ꯆꯠꯅꯤ
ꯍꯥ
ꯅꯨꯡꯊꯤꯟꯗ ꯁꯥꯅꯕ ꯆꯠꯅꯤꯕ
ꯕꯣꯜꯔꯣ
ꯍꯣꯏ
ꯌꯥꯝ ꯅꯨꯡꯉꯥꯏꯌꯦꯅꯦ ꯅꯪꯗꯤ
ꯑꯗꯨꯒꯤ ꯍꯧꯖꯤꯛ ꯐꯖꯅ ꯇꯨꯝꯍꯥꯎꯗꯅ ꯂꯩꯕꯅꯤ
ꯍꯧꯖꯤꯛ ꯑꯃꯨꯛ ꯇꯨꯝꯈꯤꯗꯣꯏꯔꯣ
ꯍꯣꯏ
ꯑ ꯇꯨꯝꯕ ꯌꯥꯕ꯭ꯔꯥꯅꯦ
ꯑꯁ ꯇꯨꯝꯕ ꯌꯥꯗꯕ꯭ꯔꯣ ꯍꯧꯖꯤꯛꯀꯥꯟꯁꯦ
ꯉꯥꯟꯈ꯭ꯔꯗꯤ ꯇꯨꯝꯕ ꯌꯥꯗꯕꯅꯦꯍꯦꯍ ꯍꯥꯏꯗꯤ ꯅꯨꯡꯊꯤꯤꯟꯗ ꯇꯨꯝꯕ ꯌꯥꯗꯕ ꯃꯤ ꯂꯩꯌꯦꯗꯅ
ꯇꯨꯝꯅꯤꯡꯉꯗꯤ ꯑꯗꯨꯝ ꯇꯨꯝꯕꯅꯦꯁꯨ ꯂꯥꯏꯒꯨꯃꯥꯜꯣ ꯃꯥ ꯅꯠꯇꯔꯒ ꯀꯇꯤꯟꯒꯨꯝꯕꯁꯨ ꯐꯖꯅ ꯊꯝꯂꯒ ꯐꯦꯟ ꯊꯥꯔꯒ ꯑꯗꯨꯝ ꯇꯨꯝꯕ
ꯑꯁ ꯁꯥꯕ꯭ꯔꯥꯅꯦ ꯍꯧꯖꯤꯛꯄꯣ ꯅꯨꯡꯁꯥ ꯊꯣꯛꯄ꯭ꯔꯣꯑꯣ
ꯌꯣꯡꯁꯥꯗꯤ ꯊꯣꯛꯇꯦ ꯑꯗꯨꯕꯨ ꯑꯩꯁꯨ ꯁꯉꯥꯏꯗ
ꯑꯣ ꯅꯣꯡ ꯃꯪꯕꯒꯤ ꯑꯗꯨꯝ ꯅꯣꯡ ꯋꯦꯗꯔꯗꯣ ꯆꯞ ꯆꯥꯏꯗ ꯌꯥꯝ ꯁꯥꯕꯁꯨ ꯅꯞꯆꯩ
ꯍꯣꯏ ꯑꯗꯨ ꯃꯅꯨꯡꯗꯗꯤ ꯈꯔ ꯁꯥꯕ ꯑꯗꯨ ꯀꯨꯏꯔꯦ ꯂꯩꯕꯅꯤ ꯅꯣꯡ ꯆꯨꯨꯔꯁꯨꯀꯣ ꯍꯟꯗꯛꯁꯤꯗꯤ
ꯍꯣꯏ ꯑꯗꯨꯃꯥꯏꯅ ꯇꯧꯋꯦꯗ ꯎꯝ
ꯅꯪꯗꯤ ꯀꯔꯤ ꯃꯊꯦꯜ ꯆꯥꯔꯦ
ꯑꯩ ꯊꯔꯣꯏꯒ ꯃꯥꯏꯔꯦꯟ ꯆꯥꯏ
ꯑꯁ ꯊꯥꯔꯣꯏꯒ ꯃꯔꯦꯟ ꯑꯗꯨꯝ ꯆꯥꯟꯅꯕ꯭ꯔꯥꯅꯦ
ꯆꯥꯏꯌꯦ ꯈꯪ ꯆꯥꯗꯕ꯭ꯔꯣ ꯅꯪꯗꯤ
ꯉꯁꯤꯅ ꯑꯍꯥꯟꯕꯅꯦ ꯍꯦꯟꯅ ꯇꯥꯕꯁꯦ
ꯏꯁ ꯑꯗꯨꯝ ꯆꯥꯕꯅꯦꯍꯦ
ꯍꯥꯎꯔꯝꯒꯅꯤꯀꯣ ꯃꯔꯦꯟꯒ ꯃꯔꯣꯔꯦꯟ ꯃꯌꯦꯠꯄꯗꯣ ꯃꯤꯠꯈꯥꯏꯔꯒ ꯃꯔꯦꯟꯗꯣ ꯃꯤꯠꯄꯁꯤꯡꯗꯣ
ꯀꯔꯤ ꯍꯥꯏꯕ
ꯃꯔꯦꯟꯒ ꯊꯔꯣꯏꯏ ꯆꯥꯏꯕ ꯍꯩꯕ ꯅꯠꯇ꯭ꯔꯣ
ꯅꯪ ꯅꯪꯒꯤ ꯅꯋꯥꯛ ꯑꯩꯒꯤ ꯅꯦꯠꯋꯥꯛꯅꯔꯥ ꯐꯖꯅ ꯇꯥꯗꯦ
ꯑꯂ ꯍꯥꯏꯕꯗꯤꯀꯣ ꯑꯩꯅ ꯍꯕꯗꯗꯤ ꯊꯔꯣꯏꯒ ꯃꯔꯦꯟ ꯆꯥꯏ ꯍꯩꯕꯅ
ꯑꯥ
ꯑꯗꯨ ꯃꯔꯦꯟꯗꯤ ꯈꯔ ꯀꯔꯤ ꯍꯥꯏꯁꯤꯔꯠ ꯃꯦꯠꯄ ꯇꯥꯔꯦꯅ
ꯎꯝ ꯂꯣꯏꯅ ꯇꯣꯏꯍꯟꯕꯅꯦꯕ ꯃꯥꯏꯔꯦꯟꯗꯣ
ꯑꯗꯨꯗ ꯀꯔꯤ ꯊꯔꯣꯏꯗ ꯃꯅꯨꯡ ꯆꯥꯡꯂꯝꯕꯅꯤꯅ ꯊꯔꯣꯏ ꯃꯅꯨꯡꯗ
ꯑꯥꯎ ꯃꯍꯥꯎꯗꯣ ꯂꯣꯏꯅ ꯃꯅꯨꯡꯗ ꯆꯪꯉꯦ ꯍꯥꯎꯋꯦ ꯑꯣꯛꯁꯥꯒ ꯊꯔꯣꯏ ꯑꯣꯛꯁꯥꯒ ꯊꯔꯣꯏꯁꯨ ꯆꯥꯏꯗꯅ
ꯍꯣꯏ ꯍꯣꯏ
ꯑꯗꯨꯃꯥꯏꯅ ꯊꯔꯣꯏꯗ ꯑꯣꯛꯁꯥꯒꯤ ꯃꯍꯥꯎ ꯂꯣꯏ ꯆꯪꯕꯗꯣ
ꯎꯝ ꯎꯝ
ꯑꯗꯨꯃꯥꯏꯅ ꯇꯧꯔꯒ ꯑꯗꯨꯝ ꯍꯥꯎꯋꯦꯗ
ꯍꯥꯔꯝꯒꯅꯤ ꯍꯧꯥꯎꯗ꯭ꯔꯗꯤ
ꯊꯔꯣꯏ ꯆꯥꯕꯣ ꯅꯪꯗꯤ
ꯆ ꯆꯥꯏ ꯑꯗꯨ ꯏꯊꯟꯗ ꯂꯩ ꯑꯗꯨꯒꯤ ꯇꯣꯡꯕꯁꯨ ꯐꯔꯛ ꯇꯥꯏꯕ
ꯍꯌꯦꯡ ꯑꯗꯨ ꯃꯤ ꯈꯔꯗꯤ ꯆꯥꯕ ꯌꯥꯗꯕ ꯃꯤꯁꯨ ꯂꯩꯌꯦꯀꯣ
ꯍꯣꯏ ꯍꯣꯏ ꯂꯥꯛꯅꯤ ꯌꯥꯏ ꯃꯁꯤ ꯀꯗꯥꯏꯗ ꯆꯀꯤꯔ ꯅꯪꯗꯤ
ꯆꯠꯂꯣꯏꯗꯏꯗꯤ ꯌꯨꯝꯗ ꯑꯗꯨꯝ ꯂꯩꯌꯦꯗ
ꯍꯥꯎꯁ ꯋꯥꯏꯐ ꯑꯣꯏꯈ꯭ꯔꯕ꯭ꯔꯣ
ꯑꯣꯏꯗ꯭ꯔꯤꯌꯦ ꯑꯣꯏꯔꯗꯤ ꯐꯣꯟ ꯋꯥꯔꯤ ꯇꯧꯕ ꯌꯥꯔꯦ
ꯅꯪꯗꯤ ꯅꯆꯥ ꯀꯌꯥ ꯁꯨꯈꯒꯦ
ꯑꯁ ꯑꯁ ꯑꯣꯏꯁ ꯑꯩ ꯏꯆꯥ ꯂꯩꯕꯒꯤ ꯍꯧꯖꯤꯛ ꯀꯣꯜ ꯇꯧꯕꯕ꯭ꯔꯣ
ꯎꯝ
ꯩꯕ ꯃꯥꯂꯦꯗꯥ
ꯍꯣꯏ ꯍꯣꯏ ꯑꯗꯨꯝ ꯈꯜꯂꯣ ꯑꯗꯨꯝ ꯈꯜꯕꯗꯤ ꯈꯔ ꯐꯥꯏ ꯅꯨꯄꯤ ꯐꯥꯎ ꯌꯥꯎꯗꯦ ꯑꯩꯈꯣꯏꯗꯤ ꯏꯄꯥꯏ ꯂꯩꯇꯦ ꯀꯃꯥꯏ ꯍꯥꯏꯅ ꯑꯩꯁꯤꯅ ꯑꯃꯛꯁꯨ
ꯑꯐ ꯄꯨꯟꯁꯤ ꯀꯥꯟ ꯅꯨꯄꯤ ꯌꯥꯝ ꯍꯣꯡꯉꯤꯁꯤ ꯀꯥꯟꯗ ꯀꯃꯥꯏꯅ ꯅꯨꯄꯤ ꯂꯩꯇꯕꯅꯣ
ꯅꯪꯅ ꯁꯦꯝꯕꯤꯗꯦꯅ
ꯅꯪꯗꯤ ꯁꯦꯝꯕꯤꯒꯦ ꯍꯥꯏꯔꯒ ꯂꯩꯔꯦ ꯍꯥꯏꯈ꯭ꯔꯕꯗꯨꯗꯤ꯫
ꯏꯁ ꯏꯁ ꯑꯩꯗꯤ ꯀꯔꯝ ꯑꯇꯩ ꯀꯨꯏꯈꯔꯦꯍꯦ ꯑꯩꯒꯤ ꯅꯨꯄꯤ ꯀꯥꯏꯅꯕꯗꯤ꯫
ꯀꯨꯏꯗ꯭ꯔꯤꯕ ꯃꯥꯜꯂꯦꯗ ꯅꯍꯥꯟ ꯈꯛꯇ ꯅꯨꯄꯤ ꯀꯣꯏꯅꯥꯔꯦ ꯂꯩꯔꯦ ꯁꯦꯝꯕꯤꯗꯁꯨ ꯌꯥꯔꯦꯅ ꯍꯥꯏꯈꯤꯕꯅꯤꯍꯦ꯫
ꯏꯁ ꯏꯁ ꯏꯁ꯫
ꯉꯔꯥꯡ ꯍꯥꯟꯅ ꯀꯥꯏꯅꯕ ꯃꯥꯜꯂꯦ ꯑꯗꯨꯗꯤ꯫ ꯑꯗꯨꯒꯤ ꯑꯣꯏꯔꯝꯒꯅꯤ ꯅꯪ ꯍꯧꯒꯠꯇꯅ ꯇꯨꯝꯃꯒ ꯂꯩꯕꯗꯣ꯫
ꯎꯝ ꯅꯥꯠꯇꯦꯍꯦ꯫ ꯅꯨꯄꯤꯁꯤꯡꯅꯁꯨ ꯀꯔꯤꯁꯨꯨꯝ ꯇꯧꯖꯕ ꯂꯩꯇꯦ꯫
ꯇꯥꯕ꯭ꯔꯣ꯫
ꯇꯥꯏꯌꯦ ꯇꯥꯏꯌꯦ꯫
ꯅꯨꯄꯥꯗꯤ ꯀꯣꯏꯕ ꯅꯨꯄꯤ ꯂꯩꯔꯁꯨ꯫ ꯑꯗꯨꯒ ꯃꯇꯨ ꯂꯩꯔꯁꯨ ꯃꯌꯨꯝ ꯄꯥꯜꯂꯁꯨ ꯄꯥꯟꯗ꯭ꯔꯤ꯫ ꯄꯥꯈꯪꯅꯤ ꯄꯥꯈꯪꯅꯤ ꯑꯗꯨꯝ ꯍꯥꯏꯕꯅꯦ꯫
ꯑꯗꯨꯒꯤꯗꯤ ꯅꯨꯄꯤꯁꯨ ꯆꯞꯃꯥꯅꯩꯗ꯫
ꯅꯨꯄꯤꯗꯤ ꯃꯧ ꯑꯣꯏꯈ꯭ꯔꯗꯤ ꯑꯗꯨꯝ ꯃꯌꯨꯝ ꯌꯨꯝ ꯁꯦꯝꯒꯠꯅꯕ ꯍꯥꯏꯗꯤ ꯏꯃꯨꯡꯗꯣ ꯀꯃꯥꯏꯟ ꯇꯧꯔꯗꯤ꯫ ꯅꯨꯡꯁꯤ ꯆꯥꯟꯅꯅ ꯂꯩꯒꯅꯤ ꯅꯠꯇ꯭ꯔꯒ ꯄꯩꯁꯥ ꯀꯃꯥꯏꯅ ꯇꯥꯟꯒꯅꯤ꯫ ꯑꯗꯨꯒꯤ ꯋꯥꯈꯜꯗ ꯑꯗꯨꯝ ꯊꯥꯗꯔꯕꯅꯦ꫰꫰ ꯑꯗꯨ ꯅꯨꯄꯥꯗꯤ ꯅꯠꯇꯦꯕ꯫ ꯅꯨꯄꯤ ꯊꯤꯔꯁꯨ ꯑꯗꯨꯝ ꯃꯃꯤꯠ ꯉꯥꯎꯔꯒ ꯂꯩꯁꯥꯕꯤ ꯑꯅꯧꯕ ꯎꯕ ꯌꯥꯗꯕꯗꯣ ꯑꯗꯨꯝ ꯄꯥꯈꯪ ꯁꯥꯔꯒ
ꯑꯁ ꯑꯁ ꯑꯁ ꯅꯣꯏ ꯑꯦꯛꯁꯄꯔꯦꯟ ꯇꯧꯕ ꯃꯥꯜꯂꯦꯗ ꯑꯗꯨꯒꯨꯝꯕꯗꯤ꯫
ꯑꯗꯨ ꯑꯩꯉꯣꯟꯗꯗꯤ ꯑꯦꯛꯁꯄꯤꯔꯤꯟꯁ ꯂꯩꯇꯦ ꯑꯗꯨ ꯑꯣꯏꯔꯁꯨ ꯑꯩꯒꯤ ꯃꯤꯠ ꯅ ꯑꯗꯨꯝ ꯁꯤꯒꯨꯝꯕꯁꯦ ꯌꯥꯝ ꯎꯕꯗꯣ꯫ ꯑꯗꯨꯃꯥꯏꯅ ꯌꯥꯝ ꯊꯦꯡ ꯌꯥꯝ ꯎꯋꯦꯕ꯫
ꯑꯗꯨꯒꯨꯝꯕ ꯋꯥꯔꯤꯗꯤ ꯑꯩꯉꯣꯟꯗꯗꯤ ꯍꯥꯏꯗꯣꯛꯀꯅꯨꯍꯦ ꯏꯀꯥꯏꯍꯦ꯫
ꯅꯪꯁꯨ ꯇꯧꯕ꯭ꯔꯥ꯫
ꯀꯅꯥꯗꯒꯤ꯫
ꯃꯆꯥ ꯑꯅꯤ ꯑꯍꯨꯝ ꯂꯩꯔꯤꯐꯥꯎ ꯑꯦꯁ꯫ ꯄꯥꯈꯪꯅꯦ꯫ ꯂꯩꯁꯥꯕꯤ ꯃꯆꯥ ꯃꯆꯥꯗꯒ ꯂꯛꯅꯔꯒꯀꯣ꯫ ꯃꯥꯏ ꯌꯥꯝ ꯇꯧꯕꯅꯤꯅꯦ꯫ ꯀꯔꯤꯒꯤꯔꯣꯕ ꯅꯨꯄꯥꯁꯤꯡꯁꯦ꯫ ꯃꯇꯨ ꯂꯩꯔꯁꯨ ꯑꯇꯣꯞꯄ ꯑꯗꯨꯝ ꯂꯛꯅꯅꯤꯡꯕ ꯋꯥ ꯈꯥꯜ ꯂꯩꯕꯁꯦ ꯀꯔꯤ ꯇꯧꯕꯒꯤꯔ ꯒ꯭ꯌꯥꯟ ꯇꯥꯗꯦ ꯑꯩ꯫
ꯑꯁ ꯑꯩꯁꯨ ꯈꯪꯗꯦ ꯑꯗꯨ ꯈꯪꯍꯥꯎꯗ ꯑꯩꯁꯨ ꯑꯦꯛꯁꯄꯤꯔꯦꯜꯂꯤ ꯌꯥꯎꯗꯦ꯫
ꯅꯪꯁꯨ ꯂꯩꯔꯝꯒꯗꯕ ꯃꯥꯜꯂꯦꯗ꯫
ꯀꯃꯥꯏꯅ꯫
ꯑꯩ ꯀꯩꯅꯣꯝꯃ ꯍꯪꯒꯦꯕꯀꯣ꯫
ꯎꯝ꯫
ꯐꯖꯅ ꯁꯦꯡꯅ ꯈꯨꯝꯃꯨꯀꯣ ꯑꯁꯤꯗꯤ꫰꫰
ꯎꯝ꯫
ꯅꯨꯄꯥꯒ ꯅꯨꯄꯤꯁꯦ꯫ ꯋꯥꯔꯤꯕꯨ ꯀꯥꯏꯅꯔꯕ꯫
ꯑ꯫
ꯀꯣ ꯀꯥꯏꯅꯥꯈ꯭ꯔꯗꯤ ꯑꯗꯨꯝ ꯅꯨꯡꯁꯤꯕꯗꯣ ꯐꯥꯎ